ꯍꯜꯂꯣ ꯑ ꯇꯥꯏꯀꯣ ꯑꯣꯀ ꯑꯗꯨꯗꯤ ꯑꯩ ꯔꯤꯀꯃꯦꯟ ꯇꯧꯕ ꯌꯥꯗ꯭ꯔꯦ ꯅꯪ ꯌꯦꯡꯈ꯭ꯔꯦꯅ ꯑꯩꯅ ꯍꯥꯏꯒꯗꯕ ꯎꯕꯤꯗꯨꯗꯤ
ꯎ ꯌꯦꯡꯈꯖꯅꯤ ꯃꯥꯥꯟꯅ ꯃꯣꯏ ꯏꯃꯥꯟꯅꯕꯁꯤꯡꯗꯨ ꯑ ꯇ꯭ꯔꯦꯟꯁ ꯄꯨꯝꯕꯗꯒꯤ ꯄꯨꯈꯠꯂꯒ ꯂꯣꯏ ꯍꯤꯡꯅꯤꯉꯥꯏ ꯇꯧꯕꯗꯨ ꯅꯠꯇ꯭ꯔꯣ
ꯍꯣꯏ ꯍꯣꯏ ꯍꯣꯏ ꯃꯥꯅꯦ ꯃꯥꯅꯦ ꯎꯝ
ꯎꯝ
ꯇꯒꯤ ꯔꯤꯀꯃꯦꯟ ꯇꯧꯅꯉꯥꯏ ꯂꯩ ꯈꯪꯗꯣꯏꯅꯦ ꯃꯤꯡꯁꯦ ꯐꯖꯅ ꯈꯪꯗꯕꯅꯤꯅꯀꯣ
ꯑ
ꯑꯗꯨꯗꯕꯨ ꯅꯦꯛꯁ ꯇꯥꯏꯝ ꯑꯩꯅ ꯎꯝ ꯑꯗꯨꯝ ꯊꯦꯡꯅꯔꯒꯗꯤ ꯃꯦꯕꯤ ꯊꯥꯔꯛꯀꯦ ꯅꯪ ꯐ꯭ꯔꯤ ꯇꯥꯏꯝ ꯂꯩꯕꯗꯣ ꯑꯗꯨꯝ ꯌꯦꯡꯅꯉꯥꯏꯀꯣ
ꯑꯥ
ꯅꯪꯁꯨ ꯐꯕ ꯂꯩꯔꯗꯤ ꯊꯥꯔꯛꯑꯣꯅꯦꯀꯃꯦꯟ ꯇꯧꯔꯛꯑꯣ
ꯑꯣꯀꯦ ꯑꯩ ꯑꯥ ꯀꯣꯔꯤꯌꯟꯒꯤ ꯏꯇꯤ ꯋꯥꯟ ꯀ꯭ꯂꯥꯁꯇꯨ ꯇ꯭ꯔꯥꯏ ꯇꯧ
ꯑꯗꯨ ꯇ꯭ꯔꯥꯏ ꯇꯧꯒꯦ ꯑꯦ ꯑꯗꯨꯗꯤ ꯑꯩ ꯌꯦꯡꯗ꯭ꯔꯤ ꯈꯪꯉꯦ ꯅꯪ ꯏꯁꯄꯦꯂꯤꯡꯗꯣ ꯍꯥꯏꯔꯛꯑꯣꯅꯦ ꯀꯃꯥꯏꯅ ꯇꯧꯕ꯭ꯔꯥ
ꯑ ꯑꯥꯏ ꯇꯤ ꯑꯦ ꯏ ꯗꯕꯂꯤꯎ ꯑꯣ ꯑꯦꯟ
ꯑꯣ
ꯀ꯭ꯂꯥꯁ ꯁꯤ ꯑꯦꯜ ꯑꯦꯗꯕ
ꯑꯣꯀꯦ ꯑꯗꯨꯗꯤ ꯏꯇꯦꯋꯣꯟ ꯍꯥꯏꯕꯁꯦ ꯃꯤꯒꯤ ꯃꯤꯡ ꯑꯣꯏꯕ ꯃꯥꯜꯂꯦꯀꯣ
ꯃꯐꯝꯒꯤ ꯃꯤꯡꯅꯦ
ꯉꯐꯝꯒꯦꯔꯥ ꯑꯗꯨ ꯑꯣꯀꯦ ꯃꯐꯝꯒꯤ ꯀ꯭ꯂꯥꯁ ꯍꯥꯏꯕꯀꯣ
ꯎꯝ ꯍ
ꯑꯩꯠꯇꯤ ꯋꯥꯟ ꯍꯥꯏꯕꯁꯦ ꯃꯐꯝ ꯑꯣꯀꯦ ꯑꯩꯅ ꯈꯟꯗꯦ ꯏꯇꯦꯒꯣꯟ ꯍꯥꯏꯕꯁꯦ ꯃꯤꯒꯤ ꯃꯤꯡꯒꯤ ꯃꯥꯒꯤ ꯁ꯭ꯀꯨꯜꯔ ꯀꯣꯂꯦꯖꯔ ꯃꯥꯒꯤ ꯀ꯭ꯂꯥꯁꯔ ꯍꯥꯏꯅ ꯈꯟꯕ ꯀ꯭ꯂꯥꯁꯔꯨꯝꯗꯣꯀꯣ
ꯑꯥ
ꯑꯣꯀꯦ ꯌꯦꯡꯒꯦ ꯁꯤꯔꯤꯁꯔꯥ ꯃꯨꯚꯤꯔꯥ
ꯁꯤꯔꯦꯁꯅꯦ ꯁꯤꯔꯦꯁꯇꯤ ꯄꯥꯝꯕꯣ
ꯁꯤꯦꯔꯤꯁ ꯑꯗꯨꯝ ꯍꯣꯏ ꯅꯨꯡꯉꯥꯏꯔꯗꯤ ꯑꯗꯨꯝ ꯌꯦꯡꯅꯤꯡꯉꯦ
ꯑ
ꯑꯗꯨꯝ ꯌꯥꯏ ꯑꯗꯨ ꯀꯨꯏꯃꯜꯂꯗꯤ ꯋꯥꯏꯀꯣ ꯌꯦꯡꯕꯁꯦ
ꯎꯝ ꯆꯨꯝꯃꯦ
ꯀꯨꯢꯃꯜꯂꯁꯨ ꯋꯥꯢꯌꯦ
ꯎꯝ
ꯎꯝ
ꯑꯗꯨ ꯏꯟꯇꯔꯦꯁꯇꯤꯡ ꯑꯣꯏꯔꯗꯤ ꯑꯗꯨꯝ ꯌꯦꯡꯕ ꯂꯣꯏꯕ ꯉꯝꯃꯤꯗ
ꯑꯥ ꯑꯩꯗꯤ ꯀꯨꯏꯃꯜꯂꯗꯤ ꯐꯣꯔꯋꯥ꯭ꯔꯗ ꯇꯧꯕꯅꯦ ꯑꯩꯒꯤ
ꯑ ꯀꯨꯏ ꯀꯨꯏꯃꯜꯂꯗꯤ ꯀꯩꯅꯣ ꯇꯧꯋꯦꯅꯀꯣ ꯑꯗꯨ ꯑꯗꯨꯝ ꯐꯣꯔꯋꯥ꯭ꫪꯗ ꯇꯧꯔꯒ ꯌꯦꯡꯉꯦ ꯅꯪꯗꯤ ꯇꯧꯗꯕ꯭ꯔꯣ
ꯑꯩꯕꯨꯗꯤ ꯇꯧꯕ ꯃꯇꯥꯡꯅ
ꯑꯣꯒ‌ꯦ ꯑꯩꯗꯤ ꯑꯗꯨꯝ ꯀꯩꯅꯣ ꯇꯧꯋꯦ ꯐꯣꯔꯋꯥ꯭ꫪꯗ ꯇꯧꯔꯒ ꯑꯗꯨꯝ ꯌꯦꯡꯕ ꯀꯨꯏꯃꯜꯂ
ꯑꯣꯀꯦ ꯑꯣꯀꯦ
ꯇ꯭ꯔꯀꯤꯁꯀꯤꯗꯤ ꯌꯦꯡꯗꯕ꯭ꯔꯥ ꯇ꯭ꯔꯀꯤꯁꯀꯤ ꯁꯤꯔꯤꯁ
ꯇ꯭ꯔꯀꯤꯁ ꯑꯩꯈꯣꯏ ꯗꯗꯥꯅ ꯈꯔ ꯌꯦꯡꯒꯅꯤ ꯑꯩꯈꯣꯏ ꯗꯗꯥ ꯑꯃ ꯇꯔꯀꯤꯁ ꯀꯨꯝꯕꯒꯤ ꯎꯝ ꯑꯗꯨꯝ ꯍꯣꯏ ꯑꯩ ꯑꯩꯗꯣ ꯍꯥꯏꯐꯦꯠꯄꯨꯗꯤ ꯑꯩꯕꯨꯗꯤ ꯐꯨꯜꯗ ꯌꯦꯡꯗꯦ ꯑꯗꯨ ꯑꯗꯨꯝ ꯍꯥꯏꯐꯦꯠꯀꯣ
ꯎꯝ
ꯃꯥꯅ ꯌꯦꯡꯕ ꯀꯥꯟꯗ ꯑꯗꯨꯝ ꯃꯛꯇ ꯑꯗꯨꯝ ꯃꯤꯅꯤꯠ ꯃꯉꯥ ꯇꯔꯥꯒꯨꯝꯕ ꯌꯦꯡꯕ ꯑꯗꯨꯝ ꯂꯥꯛꯑꯦ
ꯑꯣꯀꯦ ꯇꯥꯔꯀꯤꯁꯀꯤꯁꯨ ꯑꯗꯨꯝ ꯌꯦꯡꯕ ꯅꯨꯡꯉꯥꯏꯕꯅꯦ
ꯑꯣꯀꯦ
ꯑꯣ ꯉꯥꯏꯈꯣꯅꯦ ꯉꯥꯏꯈꯣ ꯉꯥꯏꯈꯣ ꯑꯥꯏ ꯋꯥꯟ ꯇꯨ ꯀꯩꯅꯣ ꯁꯖꯦꯁ ꯑꯃ ꯇꯧꯅꯤꯡꯉ‌ꯦꯅꯦ ꯃꯨꯚꯤ ꯃꯥ ꯌꯦꯡꯈ꯭ꯔꯕ꯭ꯔꯥ ꯑꯥ ꯏꯠ ꯑꯦꯟꯁ ꯋꯤꯠ ꯃꯤ ꯍꯥꯏꯕ ꯃꯨꯚꯤꯗꯣ ꯌꯦꯡꯈ꯭ꯔꯕꯥ
ꯏꯠ ꯑꯦꯟꯁ ꯋꯤꯠꯃꯤ ꯌꯦꯡꯗ꯭ꯔꯤ
ꯑꯗꯨꯗꯣ ꯌꯦꯡꯉꯣꯅꯦ
ꯑꯣꯈꯦ
ꯑꯥ ꯕ꯭ꯂꯦꯛ ꯂꯥꯏꯐ ꯑꯥ ꯀꯔꯤꯕ꯭ꯔꯥ ꯑꯦꯛꯇ꯭ꯔꯦꯁ ꯅꯨꯄꯤꯒꯤꯗ ꯑ ꯏꯪꯂꯤꯁꯅꯦ
ꯑꯣꯀꯦ
ꯅꯨꯄꯤꯒꯤ ꯃꯤꯡꯗꯣ ꯕ꯭ꯂꯦꯛ ꯀꯔꯤ ꯍꯥꯏꯕ꯭ꯔꯥ ꯂꯥꯏ ꯂꯥꯏꯐ ꯂꯥꯏꯐ ꯂꯥꯏ ꯍꯥꯏꯕ꯭ꯔꯥ ꯂꯥꯏꯐ ꯔꯤꯕ꯭ꯂ‌ꯦꯛ ꯍꯥꯏꯕ꯭ꯔꯥ ꯑꯗꯨ ꯑꯗꯨꯒ ꯑꯥ ꯅꯨꯄꯥꯗꯣ ꯃꯁꯛ ꯌꯥꯝ ꯐꯖꯕꯅꯦ ꯕ꯭ꯔꯗꯣꯅꯤ ꯖꯦꯁꯟ ꯕꯔꯗꯣꯅꯤ ꯍꯥꯏꯕ꯭ꯔꯥ ꯃꯥꯏ ꯃꯤꯡꯗ‌ꯣ ꯃꯁꯛ ꯐꯖꯕꯅꯦ ꯅꯨꯄꯥꯗ‌ꯣ ꯏꯠ ꯑꯦꯟꯁ ꯋꯤꯠ ꯃꯤ ꯍꯥꯏꯅꯀꯣ
ꯑꯣ ꯀꯩ ꯀꯩ ꯀꯩ ꯃꯇꯥꯡꯗꯅꯣ
ꯑꯗꯨꯗꯣ ꯏꯠꯁ ꯑꯕꯥꯎꯠ ꯀꯔꯤ ꯍꯥꯏꯁꯤꯔꯥ ꯑ ꯑꯕ꯭ꯌꯨꯁꯤꯐ ꯍꯥꯏꯒꯗ꯭ꯔꯥ ꯚꯥꯏꯂꯦꯟ ꯍꯁꯕꯦꯟ ꯍꯥꯏꯕ ꯇꯥꯔꯦꯀꯣ
ꯑ ꯑꯝ ꯐꯖꯟ ꯇꯥꯍꯧꯗꯦ ꯍꯧꯖꯤꯠꯇꯣ
ꯎꯟ ꯍꯥꯏꯕꯗꯣ ꯑꯕ꯭ꯌꯨꯁꯁꯤ ꯍꯁꯕꯦꯟꯒꯨꯝꯕ ꯑꯗꯨꯒꯤ ꯃꯇꯥꯡꯗꯅꯦꯗ ꯍꯥꯏꯕꯗꯤ ꯌꯥꯝꯅ ꯑꯣꯄꯟꯂꯤ ꯇꯧꯗ꯭ꯔꯒ ꯀꯔꯤ ꯍꯥꯏꯁꯤꯔꯥ ꯎ ꯑꯗꯨꯝ ꯁꯝꯍꯥꯎ ꯇꯧꯗꯤ ꯇꯧꯕꯗ‌ꯣꯀꯣ
ꯑ
ꯃꯣꯏꯅꯤꯁꯤ ꯌꯥꯝꯅꯗꯤ ꯅꯨꯡꯁꯤꯅꯕ ꯅꯨꯡꯁꯤꯅꯔꯒ ꯂꯧꯁꯨ ꯂꯧꯅꯔꯦ ꯂꯧꯅꯔ ꯂꯩꯔꯁꯨ ꯑꯗꯨꯝ ꯅꯨꯄꯥꯗꯣ ꯚꯥꯏꯂꯦꯟ ꯌꯥꯝ ꯑꯣꯏꯕꯀꯣ
ꯑ
ꯑꯗꯨꯒ ꯅꯨꯄꯥ ꯅꯨꯄꯤꯕꯨꯗꯤ ꯌꯥꯝꯅꯗꯤ ꯑꯗꯨꯃꯥꯏꯅ ꯑꯗꯨꯃꯥꯏꯅꯗꯤ ꯐꯨꯗꯦ ꯑꯗꯨꯕꯨ ꯁꯥꯎꯔꯀꯥꯟꯗ ꯑꯗꯨꯝ ꯀꯔꯤ ꯆꯐꯨꯒꯨꯝꯕ ꯑꯗꯨꯝ ꯊꯣꯡꯕꯗꯣ ꯆꯞ ꯇꯧꯊꯣꯛꯄꯗ ꯑꯗꯨꯝ ꯁꯥꯎꯔꯒ ꯅꯨꯄꯤꯉꯣꯟꯗ ꯏꯟꯇꯦꯟꯁꯅꯦꯜꯂꯤꯗꯤ ꯇꯧꯗ꯭ꯔꯒ ꯑꯗꯨꯝ ꯈꯔ ꯗꯨꯝ ꯌꯥꯎꯔꯒ ꯍꯦꯛꯇ ꯇꯧꯕꯀꯣ
ꯑꯣꯃꯥ
ꯗꯣ ꯋꯥꯔꯤꯗꯣ ꯌꯥꯝ ꯃꯤꯅꯤꯡꯗꯣ ꯌꯥꯝ ꯐꯕ ꯋꯥꯥꯟꯗ ꯑꯗꯣꯝꯗꯣ ꯑꯗꯨꯝ
ꯑꯣ ꯃꯤ ꯃꯤ ꯃꯤꯡꯗꯣ ꯑꯃꯨꯛꯀ ꯍꯥꯏꯒꯦꯌꯣ
ꯏꯠ ꯑꯦꯟꯁ ꯋꯤꯠ ꯃꯤ ꯍꯥꯏꯅꯀꯣ ꯏꯠ ꯑꯦꯟꯁ ꯋꯤꯠ ꯃꯤ ꯍꯥꯏꯕ꯭ꯔꯥ ꯏꯠ ꯑꯦꯟꯁ ꯋꯤꯠ ꯑꯁ ꯍꯥꯏꯕ꯭ꯔꯥ
ꯑꯣ ꯏꯟ ꯑꯦꯟꯁ ꯋꯤꯠ ꯑꯁ ꯑꯣꯀꯦ ꯌꯦꯡꯒꯦ ꯑꯩꯅ
ꯖꯁ ꯇ꯭ꯔꯥꯏ ꯑꯁ ꯑꯣꯔ ꯃꯤ ꯍꯥꯏꯕ꯭ꯔꯥ ꯑꯗꯨꯝ ꯇ꯭ꯔꯥꯏ ꯇꯧꯀꯣ ꯑꯩꯁꯨ ꯍꯧꯖꯤꯛ ꯀꯟꯐ꯭ꯌꯨꯁ ꯆꯠꯔꯦ ꯅꯨꯄꯥꯗꯨ ꯃꯨꯚꯤꯅꯦ ꯎꯝ ꯅꯨꯄꯥꯗꯨ ꯃꯁꯛ ꯌꯥꯝ ꯐ ꯖꯝꯅꯦ ꯅꯨꯄꯥ ꯅꯨꯄꯥ ꯑꯅꯤꯅꯦꯕꯀꯣ
ꯑꯥ
ꯑꯗꯨꯕꯨ ꯅꯨꯄꯥ ꯃꯥꯒ ꯂꯨꯍꯣꯡꯕ ꯅꯨꯄꯥꯗꯣ ꯑꯗꯨꯗꯣ ꯃꯁꯛ ꯐꯖꯕꯅꯦ
ꯑꯣ ꯑꯗꯨꯒ ꯃꯥ ꯑ ꯑ ꯅꯨꯄꯤꯗꯣ ꯆꯤꯇꯤꯡꯒꯨꯝꯕ ꯇꯧꯕ ꯑꯣ ꯀꯃꯥꯏ ꯇꯧꯕꯣ
ꯅ ꯅꯨꯄꯤꯗꯤ ꯆꯤꯇꯤꯡꯒꯨꯝꯕ ꯀꯔꯤꯁꯨ ꯇꯧꯗꯦ ꯅꯨꯄꯥꯗꯣ ꯚꯥꯏꯂꯦꯟ ꯑꯣꯏꯕꯒꯤ ꯅꯨꯄꯤꯁꯤꯅ ꯑꯗꯨꯝ ꯃꯥꯕꯨ ꯇꯣꯛꯅꯤꯡꯈ꯭ꯔꯕ ꯅꯨꯡꯗꯤ ꯌꯥꯝ ꯅꯨꯡꯁꯤꯅꯕꯅꯦꯕ ꯃꯣꯏꯅꯤꯁꯦꯀꯣ
ꯑꯣ
ꯀꯦꯃꯤꯁꯇ꯭ꯔꯤ ꯌꯥꯝ ꯂꯩꯅꯔꯒ ꯃꯣꯏꯅꯤꯁꯦ ꯑꯗꯨꯝ ꯂꯨꯍꯣꯡꯈꯤꯕꯅꯦꯕ
ꯑꯥ
ꯇꯨꯕꯨ ꯅꯨꯄꯥꯁꯦ ꯌꯥꯝꯅ ꯚꯥꯏꯂꯦꯟ ꯃꯥꯒꯤ ꯄ꯭ꯔꯣꯗꯛ ꯅꯔꯥ ꯃꯥꯏꯁꯦ ꯑꯗꯨꯝ ꯈꯔ ꯚꯥꯏꯂꯦꯟ ꯅꯦꯆꯔ ꯑꯣꯏꯕꯀꯣ
ꯑ ꯑꯜ ꯑ ꯑ ꯑꯗꯨꯗꯤ ꯅꯨ ꯅꯨꯄꯥ ꯑꯃꯗꯨꯗꯤ ꯀꯩ ꯀꯃꯥꯏꯅ ꯄꯤꯛꯆꯔꯗ ꯌꯥꯎꯕ
ꯑ ꯅꯨꯄꯥ ꯑꯃꯗꯨꯅ ꯃꯥꯁꯦ ꯌꯥꯝꯅ ꯂꯥꯏꯕ ꯅꯨꯄꯥ ꯑꯣꯏꯔꯝꯃꯦꯕ ꯃꯥꯁꯦꯀꯣ ꯌꯥꯝ ꯂꯥꯏꯕ ꯅꯨꯄꯥꯅꯦ ꯑꯗꯨꯒ ꯇ ꯃꯣꯏꯁꯤꯅ ꯖꯁ ꯆꯥꯏꯜꯍꯨꯗ ꯃꯥꯒꯤ ꯆꯥꯏꯜꯍꯨꯗ ꯑ ꯕꯣꯏꯐ꯭ꯔꯦꯟ ꯍꯥꯏꯒꯗ꯭ꯔꯥ ꯑꯉꯥꯡ ꯑꯣꯏꯔꯤꯀꯥꯟꯗꯀꯣ
ꯑꯥ
ꯑꯗꯨꯕꯨ ꯅꯨꯄꯥꯁꯦ ꯑꯗꯨꯝ ꯃꯐꯝ ꯑꯃꯗ ꯆꯠꯈ꯭ꯔꯕꯒꯤ ꯃꯣꯏꯅꯤꯁꯦ ꯑꯗꯨꯝ ꯑ ꯑꯉꯥꯡꯁꯨ ꯑꯣꯏꯔꯤꯝꯅꯤꯅ ꯑꯃ ꯃꯕꯨ ꯋꯥ ꯐꯥꯎꯅꯕꯗꯣ ꯉꯝꯗ꯭ꯔꯒ ꯀꯣꯟꯅꯗꯤ ꯅꯨꯄꯤꯁꯦ ꯂꯨꯍꯣꯡꯉꯤꯗꯧꯔꯦ ꯍꯥꯏꯅ ꯃꯣꯏꯁꯦ ꯔꯦꯁꯇꯨꯔꯥꯟꯗ ꯆꯪꯂ ꯕ ꯀ꯭ꯔꯤ ꯀ꯭ꯔꯤ ꯑꯆꯥꯄꯣꯠ ꯆꯥꯔ ꯂꯩꯕ ꯀꯥꯟꯗ ꯑꯗꯨ ꯅꯨꯄꯥꯗꯣ ꯂꯩꯔꯝꯕ ꯑꯗꯨ ꯑ ꯀꯩꯅꯣ ꯔꯦꯁꯇꯨꯔꯥꯟꯗꯨꯗ ꯃꯥꯁꯤꯅ ꯃꯈꯣꯏꯒꯤ ꯃꯄꯨ ꯑꯣꯏꯔꯝꯒꯗꯕꯅꯦꯕ ꯄꯥꯗꯣꯀꯣ
ꯑꯥ
ꯑꯗꯨꯒ ꯑꯗꯨꯝꯍꯥꯏꯅ ꯂꯦꯇ꯭ꯔ ꯄꯥꯠ ꯑꯃꯒ ꯊꯦꯡꯅꯕ ꯃꯥꯒꯤ ꯆꯥꯏꯜꯍꯨꯗ ꯊꯤꯔꯣꯗꯣ
ꯂꯣꯏꯕꯗꯤ ꯀꯃꯥꯏꯅ ꯂꯣꯏꯒꯦ
ꯂꯣꯏꯕꯗꯨꯗꯤ ꯅꯪ ꯌꯦꯡꯉꯣ ꯑꯩꯅ ꯋꯥꯔꯤ ꯂꯣꯏꯅ ꯍꯥꯏꯗꯣꯛꯈ꯭ꯔꯗꯤ ꯃꯔꯤ ꯂꯣꯏ ꯅꯍꯍꯤꯗ ꯍꯥꯏꯗꯤ ꯅꯪ ꯀꯩꯅꯣ ꯇꯧꯔꯅꯤꯕ ꯑꯁ ꯑꯁꯤꯗꯤ ꯗꯨꯝ ꯑꯣꯏꯔꯛꯈ꯭ꯔꯅꯤ ꯍꯥꯏ ꯈꯪꯈ꯭ꯔꯅꯤꯅ ꯑꯗꯨꯒꯤ ꯅꯪ ꯑꯗꯨꯝ ꯌꯦꯡꯉꯣꯏꯕ
ꯑꯣꯀꯦ ꯑꯗꯨꯗꯤ ꯃꯤꯠ ꯃꯤꯁꯇ꯭ꯔꯤꯁꯦ ꯈ꯭ꯔ ꯂꯩꯕ
ꯍ ꯑꯗꯨꯒ ꯅꯨꯄꯤꯗꯣ ꯐꯖꯕ꯭ꯔꯥ ꯐꯖꯗꯕ꯭ꯔꯥ ꯑꯗꯨꯁꯨ ꯌꯦꯡ ꯍꯥꯏꯌꯣꯀꯣ ꯑꯗꯨꯒ ꯑꯩꯅ ꯄꯨꯄꯥ ꯐꯖꯩ ꯍꯥꯏꯕꯗꯣ
ꯑꯥ
ꯎꯝ ꯑꯗꯨ ꯐꯖꯕ꯭ꯔꯥ ꯅꯠꯇ꯭ꯔꯒ ꯃꯥꯒꯤ ꯆꯥꯏꯜꯍꯨꯗ ꯍꯤꯔꯣꯗꯣ ꯐꯖꯕ꯭ꯔꯥ ꯍꯥꯏꯕꯗꯨꯅ ꯑꯃꯒ ꯍꯥꯏꯔꯛꯑꯣ ꯌꯦꯡꯕ ꯂꯣꯏꯕꯗ
ꯑꯣꯀꯦ ꯍꯥꯏꯔꯛꯀꯦ ꯍꯥꯏꯔꯀꯦ
ꯑꯥ ꯎꯝ
ꯅꯪꯗꯤ ꯑꯌꯥꯝꯕ ꯕ꯭ꯂꯦꯛ
ꯍ
ꯑꯣ ꯑꯗꯨ ꯀꯃꯥꯏ ꯕ꯭ꯂꯦꯛ ꯕ꯭ꯂꯦꯛꯀꯤ ꯃꯇꯥꯡꯗꯨꯔꯣ ꯑꯣꯔ ꯏꯪꯂꯤꯁ ꯋꯦꯁꯇꯝꯁꯦ ꯀꯃꯥꯏꯅ ꯇꯧꯕ
ꯕꯂꯥꯏ ꯈꯥꯏꯕꯨꯗꯤ
ꯅꯪ ꯅꯪ ꯍꯧꯖꯤꯛꯀꯤ ꯃꯨꯚꯤꯗꯨꯁꯨ ꯕ꯭ꯂꯦꯛ
ꯕ꯭ꯂꯦꯛ ꯅꯠꯇꯦ ꯑꯁꯤ ꯃꯨꯕꯤꯁꯤꯗꯤ
ꯑꯣ ꯋꯥꯏ ꯋꯥꯏꯗ꯭ꯔꯣ
ꯍꯣꯏ ꯍꯣꯏ ꯋꯥꯏꯠꯅꯦ ꯑꯗꯨꯒ ꯅꯨꯄꯤꯒꯤ ꯃꯤꯡꯗꯣ ꯕ꯭ꯂꯦꯛ ꯂꯥꯏꯚꯂꯤ ꯍꯥꯏꯕ꯭ꯔꯥ ꯑꯥ ꯑꯥ ꯃꯥ ꯅꯨꯄꯤꯒꯤ ꯃꯤꯅꯦ ꯎꯝ
ꯑꯣꯀꯦ ꯑꯗꯨꯗꯤ ꯑꯩꯅ ꯂꯥꯟꯅ
ꯑꯥ ꯑꯥ ꯍꯣꯏ ꯑꯦꯛꯇ꯭ꯔꯦꯁꯀꯤ ꯃꯤꯡꯗꯣ ꯑꯗꯨꯃꯥꯏꯅ ꯍꯥꯏꯕꯅꯦ ꯑꯗꯨꯗ ꯅꯨꯄꯤ ꯑꯗꯨꯗ ꯅꯨꯄꯤꯅ ꯁꯝꯝꯕ꯭ꯔꯨ ꯊꯣꯡꯕꯗꯣ
ꯑꯥ
ꯑꯗꯨꯒꯤ ꯁꯦꯝ ꯄ꯭ꯂꯦꯁ ꯑꯩ ꯁꯝꯕ꯭ꯔꯨ ꯊꯣꯡꯕꯅꯦ ꯅꯨꯄꯤꯅ ꯃꯥꯒꯤ ꯃꯃꯥꯏꯗ ꯁꯝꯕ꯭ꯔꯨ ꯊꯣꯡꯕꯗꯒꯣ
ꯑꯥ
ꯁꯦꯝ ꯄ꯭ꯔꯦꯁ ꯊꯣꯡꯕꯅꯦ ꯑꯩꯒ ꯆꯞ ꯃꯥꯟꯅꯅ
ꯁꯝꯕ꯭ꯔꯨꯁꯦ ꯂꯧꯊꯣꯛꯄ ꯌꯥꯕ ꯅꯠꯇ꯭ꯔꯣ
ꯌꯥꯕꯅꯦ ꯎꯝ
ꯑꯗꯣ ꯅꯪꯗꯤ ꯁꯝꯄ꯭ꯔꯨꯁꯦ ꯄꯥꯝꯕꯒꯤꯔꯣ ꯊꯝ
ꯑꯁ ꯄꯥꯝꯕ ꯅꯠꯇꯦꯗ ꯈꯔ ꯍꯥꯏꯕꯗꯤ ꯂꯧꯊꯣꯛꯄꯗꯨꯁꯨ ꯑꯗꯨꯝ ꯈꯪꯗꯦ ꯋꯥꯈꯟꯗꯣ ꯈꯔ ꯀꯤꯕꯗꯣ ꯑꯗꯨꯒ ꯑꯗꯨ ꯂꯧꯊꯣꯛꯈ꯭ꯔꯗꯤ ꯃꯥꯛꯔꯁꯁꯨ ꯑꯗꯨꯝ ꯇꯥꯍꯧꯧꯕꯅꯤꯅꯀꯣ ꯑꯗꯨꯒꯤ ꯑꯣꯚꯁꯂꯤ ꯇꯥꯒꯅꯤꯅꯦ ꯁꯝꯕꯨꯨ ꯂꯧꯊꯣꯛꯂꯗꯤ ꯃꯥꯒꯤ ꯂꯧꯊꯣꯛ ꯊꯣꯛꯄ ꯃꯥꯔꯛꯇꯣ ꯂꯩꯒꯅꯤ ꯅꯪꯗꯤ ꯁꯕ꯭ꯔꯣ ꯂꯩꯇꯕ꯭ꯔꯣ
ꯁꯝꯕ꯭ꯔꯨ ꯁꯝꯕ꯭ꯔꯨ ꯑꯆꯧ ꯑꯆꯧ ꯅꯪ ꯅꯪ ꯁꯝꯕ꯭ꯔꯨ ꯍꯥꯏꯔꯤꯁꯦ ꯑꯣꯀꯦ ꯑꯩꯅ ꯍꯣꯔꯦꯟ ꯌꯦꯡꯕ ꯀꯥꯟꯗ ꯃꯐꯝ ꯆꯞ ꯆꯥꯅ ꯊꯣꯛꯑꯦ ꯍꯥꯏꯕꯀꯣ
ꯁꯦꯝ ꯄ꯭ꯂꯦꯁ ꯑꯗꯨꯒ ꯑꯗꯨꯝ ꯌꯦꯡꯉꯣ ꯑꯗꯨꯝ ꯌꯦꯡꯉ ꯈꯪꯒꯅꯤ
ꯃꯥꯒꯤ ꯁꯝꯕ꯭ꯔꯨꯅ ꯆꯥꯎꯧꯔꯣ ꯅꯪꯒꯤꯅ ꯇꯧꯒꯤꯔꯣ
ꯑꯥꯏ ꯊꯤꯡ ꯑꯗꯨꯝ ꯁꯦꯝ ꯃꯥꯜꯂꯦ ꯑꯗꯨꯅꯦ ꯑꯗꯨꯒꯤꯅꯦ ꯅꯪ ꯑꯩꯅ ꯌꯦꯡꯉꯣ ꯍꯥꯏꯕꯗꯣ ꯑꯗꯨ ꯌꯦꯦ ꯑꯥ
ꯁꯝꯄ꯭ꯔꯨ ꯆꯞ ꯃꯥꯟꯅ ꯊꯣꯛꯄꯩꯔꯣ ꯅꯪ ꯌꯦꯡꯉꯤ
ꯅꯠꯇ ꯅꯠꯇ ꯅ ꯂꯥꯏꯗꯥꯏ ꯑꯗꯨꯕꯨ ꯑꯗꯨꯁꯦ ꯑꯗꯨ ꯃꯨꯚꯤꯗꯣ ꯑꯅꯧꯕ ꯑꯣꯏꯕꯀꯣ ꯅꯦꯠꯐ꯭ꯂꯤꯛꯁꯇ ꯑꯗꯨꯒ ꯑꯩꯁꯦ ꯑꯅꯧꯕ ꯑꯅꯧꯕꯁꯦ ꯍꯦꯛꯇ ꯑꯗꯨꯝ ꯔꯤꯚ꯭ꯌꯨꯁꯀꯨꯝꯕ ꯑꯗꯨꯝ ꯌꯦꯡꯉꯒ ꯍꯦꯛꯇ ꯌꯦꯡꯒꯜꯂꯦꯕ ꯑꯗꯒꯤ ꯑꯅꯧꯕꯗꯣ ꯍꯥꯟꯅ ꯑꯗꯨꯝ ꯌꯦꯡꯊꯣꯛꯄꯗꯣ ꯋꯥꯔꯤꯗꯣ ꯌꯥꯝ ꯑꯗꯨꯒ ꯋꯥꯔꯤꯗꯣ ꯌꯥꯝ ꯅꯨꯡꯉꯥꯏꯕ ꯑꯣꯟ ꯇꯣꯞ ꯑꯣꯞ ꯗꯦꯠ ꯑꯦꯛꯇꯔꯗꯨ ꯃꯁꯛ ꯐꯖꯕꯅꯤꯅ ꯑꯗꯨꯝ ꯌꯦꯡꯅꯤꯡꯕꯗꯣ
ꯎꯝ
ꯑꯗꯨꯒꯤ ꯑꯗꯨꯝ ꯌꯦꯡꯕ ꯋꯥꯅꯤꯗ ꯅꯠꯇ꯭ꯔꯗꯤ ꯑꯗꯨ ꯁꯝꯕ꯭ꯔꯨꯅ ꯌꯦꯡꯉꯨ ꯑꯗꯨ ꯑꯗꯨ ꯅꯨꯄꯤꯒꯤ ꯃꯨꯚꯤꯗꯤ ꯌꯥꯝ ꯌꯦꯡꯈ꯭ꯔꯦꯗ ꯍꯥꯟꯅꯁꯨ ꯑꯗꯨꯕꯨ ꯑꯁꯤꯅ ꯂꯦꯇꯦꯁꯅꯦꯕ ꯃꯥꯒꯤꯗꯣ ꯑꯗꯨꯒꯤꯅꯦ
ꯑꯣꯀꯦ ꯌꯦꯡꯁꯦ ꯍꯖꯦ
ꯎꯝ ꯅꯪꯗꯤ ꯅꯪꯒꯤ ꯃꯥꯏꯗ ꯁꯝꯕ꯭ꯔꯨ ꯂꯩꯇꯕ꯭ꯔꯥ
ꯁꯝꯕ꯭ꯔꯨ ꯍꯥꯏꯁꯦ ꯇꯥꯛ ꯏꯁꯄꯣꯔꯠꯁ ꯑꯁ ꯇꯥꯛ ꯏꯁꯄꯣꯔꯠꯁꯇꯤ ꯅꯠꯇꯦ ꯑꯗꯨꯝ ꯈꯔ ꯁꯤꯕ ꯗꯣꯠꯀꯨꯝꯅ ꯇꯣꯠꯀꯨꯝꯅ ꯏ ꯁꯤꯈꯕꯕꯨꯗꯤ ꯈꯔ ꯂꯩ ꯕ꯭ꯂꯦꯛ ꯄꯊꯣꯛꯄꯒꯣ ꯑꯗ ꯁꯝꯕ꯭ꯔꯨꯒꯨꯝꯅ ꯆꯥꯎꯅꯗꯤ ꯊꯣꯛꯇꯦ ꯈꯪꯗꯦ ꯀꯃꯟ ꯍꯥꯏꯈ꯭ꯔꯣ ꯇꯣꯠ ꯇꯣꯠ ꯍꯥꯏꯅ
ꯊꯝ ꯐ꯭ꯔꯦꯛ ꯀꯔꯜꯁ ꯔꯣ ꯅꯉꯦ ꯁꯤꯕꯣ
ꯐꯦꯀꯜꯁꯇꯤ ꯅꯠꯇꯦ
ꯁꯝ꯭ꯔꯨ ꯍꯥꯏꯔꯁꯨ ꯑꯃꯅ ꯏꯁꯀꯤꯟꯗ ꯑꯗꯨꯝꯅ ꯄꯥꯅ ꯂꯩꯕ ꯌꯥꯎꯋꯦꯅ ꯑꯗꯨꯒ ꯑꯃꯅ ꯏꯁꯀꯤꯟꯗꯒꯤ ꯈꯔ ꯑꯗꯨꯝ ꯇꯣꯡꯈꯠ ꯍꯥꯄ ꯌꯥꯎꯋꯦꯗꯅ ꯁꯝꯕ꯭ꯔꯨꯁꯨ ꯇꯥꯏꯞ ꯑꯅꯤ ꯂꯩꯕ ꯑꯣ ꯑꯣ ꯑꯣꯀꯦ ꯑꯣꯀꯦ ꯑꯣꯀꯦ
ꯑ ꯀꯃꯥꯏꯅ
ꯑꯣ ꯎꯝ
ꯗꯦꯠ ꯁꯦꯜꯒꯨꯝꯅ ꯊꯣꯛꯄꯒꯤ ꯐ꯭ꯂꯦꯠꯇꯕꯣ ꯑ ꯅꯣꯁꯇ ꯎꯝ
ꯑꯣ ꯑꯣ ꯅꯁꯇꯥ
ꯎꯝ
ꯅꯣꯁ ꯀꯗꯥꯏꯋꯥꯏꯗ ꯂꯦꯐ ꯔꯥꯏꯠ ꯑꯣꯔ ꯀꯗꯥꯏꯋꯥꯏꯗ ꯂꯩꯕ
ꯂꯦ ꯂꯦꯁ ꯇꯔꯣ ꯂꯦꯁ ꯑ ꯂꯦꯐꯇ ꯑꯅꯤ ꯑꯅꯤꯅꯤ ꯃꯆꯥꯅꯤꯗ ꯀꯩ ꯀꯧꯕꯧꯕꯀꯣ ꯌꯨꯅꯤꯛ ꯍꯥꯏꯇꯥꯔꯦ
ꯑꯣꯀꯦ ꯑꯣꯀꯦ ꯑꯣꯀꯦ ꯁꯝꯕꯨꯁꯨꯨ ꯎꯝ ꯆꯦꯛ ꯇꯧꯔꯤꯕ꯭ꯔꯣ ꯅꯪ ꯍꯧꯖꯤꯛ
ꯑ ꯍꯣꯏ ꯑꯥ
ꯊꯝꯝꯕ꯭ꯔꯨ ꯐꯥꯎꯁꯨ ꯃꯐꯝꯗꯣ ꯑꯦꯛꯖꯦꯛ ꯈꯪꯗꯣꯏꯅꯤ ꯂꯣꯏꯔꯦꯍꯦ
ꯁꯪꯐꯝꯝꯗꯨ ꯍꯥꯏꯇꯥꯔꯦ
ꯎ ꯍ
ꯑꯃ ꯉꯇꯗ
ꯑꯥ
ꯍꯣꯏ ꯃꯆꯥꯅꯤꯅ ꯑ ꯀꯩꯁꯨꯂꯨꯀꯦ ꯎꯝ
ꯎꯝꯀꯦ
ꯁꯝꯕ꯭ꯔꯨ ꯑꯗꯨꯝ ꯑ ꯍꯣꯏ ꯂꯖꯔ ꯍꯧꯖꯤꯛ ꯀꯥꯟ ꯑꯦꯗꯚꯥꯟꯁ ꯇꯧꯕꯒꯤ ꯂꯦꯖꯔ ꯇ꯭ꯔꯤꯠꯃꯦꯟꯁꯨ ꯑꯗꯨꯝ ꯂꯧꯊꯣꯛꯄ ꯌꯥꯏꯌꯦ ꯍꯥꯏꯕ ꯅꯠꯇ꯭ꯔꯣ
ꯑꯗꯨꯁꯨ ꯑꯣꯏꯔꯝꯒꯅꯤ ꯑꯗꯨ ꯑꯩꯒꯤ ꯑꯩꯒꯤ ꯁꯤꯁꯇꯔꯅꯣ ꯍꯥꯏꯕꯅꯦ ꯑꯩꯒꯤ ꯏꯌꯥꯝꯕꯒꯤ ꯅꯨꯄꯤꯗꯣ ꯅꯍꯥꯟꯗꯣ ꯗꯦꯜꯂꯤꯗ ꯆꯠꯄꯅꯦꯕ
ꯑꯥ
ꯆꯠꯂꯒ ꯃꯥꯁꯤꯁꯨ ꯃꯥꯒꯤꯗ ꯂꯦꯖꯔ ꯇ꯭ꯔꯤꯠꯃꯦꯟ ꯇꯧꯕꯗꯣ ꯍꯜꯂꯛꯄꯗꯣ ꯃꯥꯁꯤ ꯌꯥꯝ ꯔꯤꯒ꯭ꯔꯦꯠ ꯇꯧꯕꯀꯣ
ꯀꯩ ꯀꯩ ꯀꯔꯤ ꯊꯧꯕꯒꯦ
ꯍꯥꯏꯕꯗꯤ ꯗꯥꯛꯛꯇꯣ ꯂꯩꯍꯧꯕ ꯃꯥꯒꯤꯁꯦ ꯀꯔꯤꯔ ꯂꯧꯊꯣꯛ ꯄꯣꯠꯇꯣ ꯑꯩꯗꯤ ꯀꯥꯎꯕ ꯀꯥꯎꯈ꯭ꯔꯦ ꯁꯝꯕ꯭ꯔꯨꯗꯤ ꯅꯠꯇꯕ ꯃꯥꯜꯂꯦ ꯃꯥꯒꯤꯗꯣ ꯀꯔꯤꯅꯣ ꯂꯧꯊꯣꯛꯄꯗꯨꯗ ꯃꯥꯒꯤ ꯑꯣ ꯑꯦꯛꯁꯇ꯭ꯔꯥ ꯑꯦꯛꯁꯇ꯭ꯔꯥ ꯁ꯭ꯀꯤꯟ ꯊꯣꯛꯏꯅ ꯀꯔꯤ ꯀꯧꯕ꯭ꯔꯥ ꯈꯪꯗꯦ ꯑꯩꯗꯤ ꯑꯗꯣ ꯑꯦꯛꯁꯇ꯭ꯔꯥ ꯇꯦꯟꯊꯣꯛꯄꯗꯣ ꯑꯗꯨꯗ ꯃꯣꯏ ꯀꯌꯥ ꯏꯁꯀꯤꯟ ꯀ꯭ꯂꯤꯅꯤꯛ ꯍꯥꯏꯅ ꯑꯗꯨꯝ ꯃꯃꯤꯡ ꯑꯗꯨꯝ ꯈꯔ ꯑꯗꯨꯝ ꯄꯣꯄꯨꯂꯔ ꯑꯣꯏꯌꯦꯅ